ꯑꯣ
ꯎꯝ ꯎꯝ
ꯍꯪ ꯊꯤꯅ ꯐꯔꯦ ꯀꯩꯀꯣ
ꯁ꯭ꯔꯒ ꯌꯧꯔꯝꯗꯥꯏ ꯇꯠꯈꯤꯕ
ꯁꯩꯒ ꯇꯠꯈꯤꯕꯩꯅꯦ ꯅꯨꯡꯉꯥꯏꯈꯤꯗ꯭ꯔꯦꯍꯦ
ꯌꯧ ꯌꯥ ꯌꯧꯕ ꯌꯥꯔꯣꯏ ꯍꯥꯏꯕꯒꯤ ꯁꯥꯏꯟꯅꯦꯁꯨ ꯈꯪꯗꯦ
ꯈꯪꯗ꯭ꯔꯤꯅꯦ ꯍꯦꯍꯦ
ꯅꯪꯒꯤꯔ ꯑꯩꯒꯤꯔ ꯁꯤꯒꯅꯦꯜ ꯑꯃꯗꯤ ꯄꯤꯔꯦꯀꯣ
ꯄꯤꯌꯦ ꯄꯤꯌꯦ ꯑꯩꯒꯤ ꯑꯣꯏꯔꯝꯅꯤꯗ
ꯈꯔ ꯍꯣꯡꯁꯤꯅꯦ
ꯏꯁ ꯀꯥꯏ ꯑꯗꯤ ꯈꯔ ꯍꯣꯡꯗ꯭ꯔꯗꯤ ꯌꯥꯔꯣꯏꯍꯦ ꯏꯕꯥꯟꯅꯤ ꯑꯃꯗꯤ ꯑꯩꯑꯣ ꯑꯩ ꯅꯤ ꯈꯪꯉꯦꯗ ꯁꯨꯁ ꯅꯪꯗꯤ ꯀꯥꯅꯤ
ꯑꯦ
ꯄ꯭ꯔꯊꯥꯅꯥ ꯀꯟꯅ ꯇꯧꯗ꯭ꯔꯗꯤ ꯌꯥꯔꯣꯏꯌꯦ
ꯍꯣꯔꯦꯟ ꯍꯣꯔꯦꯟ ꯄ꯭ꯔꯥꯊꯥꯅꯥ ꯇꯧꯔꯣꯀꯣ
ꯇꯧꯁꯤ ꯇꯧꯁꯤ ꯏꯕꯥꯟꯅꯤꯒꯤ ꯇꯧꯁꯤꯀꯣ
ꯍꯣꯏ ꯅꯪꯁꯨ ꯑꯩꯒꯤ ꯅꯤꯡꯁꯤꯡꯕꯤꯌꯣ ꯑꯩ ꯑꯩꯁꯨ ꯇꯧꯕꯗꯣ ꯅꯪ ꯅꯤꯡꯁꯤꯡꯕꯤꯒꯦ
ꯑꯠꯆꯥ ꯌꯥꯝ ꯅꯨꯡꯉꯥꯏꯔꯦ
ꯑꯐꯕ ꯋꯥꯅꯤ ꯀꯩꯅꯣ ꯁꯤꯗꯤꯀꯣ
ꯑꯣ ꯆꯨꯝꯃꯦ
ꯅꯪ ꯀꯔꯤ ꯐꯪꯕ ꯄꯥꯝꯒꯦ ꯑꯩ ꯅꯤꯕꯤꯒꯦ
ꯑꯩꯔꯣ
ꯎꯝ
ꯑꯩꯗꯤ ꯏꯁꯣꯔꯅ ꯑꯩꯒꯤ ꯑꯩꯅ ꯅꯤꯡꯊꯤꯔꯕ ꯑꯍꯥ ꯀꯩ ꯍꯥꯏꯅꯤ
ꯅꯪ ꯄꯨꯟꯁꯤ ꯁꯥꯡꯅꯕ ꯅꯤꯕꯤꯔꯒꯦ ꯑꯩ
ꯑꯩ ꯑꯩꯅ ꯅꯤꯡꯕ ꯑꯣꯏꯗꯗꯅ ꯏꯁꯣꯔꯅ ꯅꯤꯡꯕ ꯑꯣꯏꯖꯁꯅꯨꯀꯣ ꯑꯗꯨꯒꯤ ꯅꯤꯕꯤꯌꯣ
ꯑꯦ ꯍꯣꯏꯅꯦ ꯍꯣꯏꯅꯦ
ꯑꯁꯦꯡꯕꯅꯤ ꯑꯥ ꯊꯦꯡ ꯛꯌꯨ ꯅꯪꯅ ꯅꯤꯡꯁꯤꯡꯕ ꯈꯨꯗꯤꯡ ꯅꯤꯡ ꯅꯤꯌꯨ ꯑꯩ ꯅꯤꯡꯁꯤꯡꯕ ꯈꯨꯗꯤꯡ ꯅꯤꯕꯤꯌꯣ ꯐꯠꯅꯤꯡꯉꯥꯏ ꯑꯩꯗꯤ ꯅꯪ ꯅꯪ ꯅꯨꯄꯥ ꯐꯖꯕ ꯐꯪꯅꯤꯉꯥꯏꯀꯣ
ꯅꯤꯗꯤ
ꯏꯁ
ꯌꯥꯏꯅ
ꯑꯩꯁꯦ ꯅꯪ ꯅꯪ ꯅꯪ ꯑꯁ ꯅꯪꯒꯤ ꯅꯨꯄꯤ ꯐꯖꯕ ꯐꯪꯅꯤꯉꯥꯏ ꯑꯩꯁꯨ ꯅꯤꯕꯤꯒꯦ ꯏꯁꯣꯔ ꯅꯤꯡꯕ ꯏꯁꯣꯔ ꯅꯤꯡꯕ ꯅꯨꯄꯤ
ꯍꯥꯥ
ꯎꯝ ꯃꯃꯥ ꯕꯕꯥ ꯁꯦꯕꯥ ꯍꯩꯅ ꯇꯧꯕꯤꯕ ꯉꯝꯕ
ꯌꯦꯁ
ꯑꯐꯕ ꯏꯪ ꯇꯞꯄ ꯅꯨꯄꯤ ꯐꯪꯅꯕ
ꯅꯥ
ꯎꯝ ꯈꯨꯔꯨꯝꯕꯤꯔꯒꯦ ꯅꯪꯒ ꯆꯥꯟꯅꯕ
ꯑꯥ ꯅꯪꯒꯤꯁꯨ ꯆꯥꯝ ꯑꯥ ꯅꯪꯁꯨ ꯆꯥꯞ ꯃꯥꯟꯅꯅ ꯑꯩ ꯈꯨꯔꯨꯝꯕꯤꯔꯒꯦ
ꯍꯣꯏ ꯍꯣꯏ ꯈꯨꯔꯨꯝꯕꯤꯔꯣ
ꯎꯝ ꯑꯗꯨ ꯑꫭꯏꯗꯤ ꯌꯥꯗꯦꯗꯅ
ꯍꯣꯏ ꯑꯩꯒꯤꯁꯨ ꯁꯣꯏꯗꯕ ꯅꯪꯒꯤꯁꯨ ꯁꯣꯏꯗꯕ ꯑꯣꯏꯔꯦꯗꯅ ꯏꯕꯅꯤꯃꯛ ꯄꯨꯂꯥꯞ ꯈꯨꯔꯨꯝꯃꯗꯤ
ꯑꯩꯗꯤ ꯕꯥꯏꯕꯜ ꯄꯥꯊꯣꯛꯑꯒ ꯈꯨꯔꯨꯝꯗꯨꯏꯅꯤ
ꯁꯦꯁ ꯕꯥꯏꯕꯜ ꯕꯥꯔꯁꯄꯨ ꯈꯪꯕ꯭ꯔꯣ ꯕꯥꯏꯕꯜꯕꯨ ꯈꯪꯕ꯭ꯔꯣ
ꯈꯪꯗꯦꯗ ꯑꯗꯨ ꯑꯣꯏꯔꯁꯨ ꯑꯩꯗꯤ ꯅꯨꯡꯇꯤ ꯈꯨꯗꯤꯡꯒꯤ ꯇꯨꯝꯂꯝꯗꯥꯏꯗ ꯍꯥꯥ
ꯕꯥꯏꯕꯜꯗꯤ ꯂꯩꯌꯦꯀꯣ
ꯂꯩꯌꯦ ꯀꯩꯅꯣ
ꯁꯦꯁ
ꯑꯩꯗꯤ ꯅꯨꯡꯇꯤꯒꯤ ꯍꯧꯒꯠꯄ ꯅꯨꯡꯇꯤꯒꯤ ꯆꯠꯊꯣꯛꯄ ꯑꯗꯨꯝ ꯇꯧꯔꯒ ꯆꯠꯂꯤ
ꯇꯧꯒꯗꯝꯅꯦ ꯈ꯭ꯔꯤꯁꯇꯦꯟ ꯍꯥꯏꯁꯤꯗꯤ ꯈ꯭ꯔꯤꯁꯇꯦꯟꯒꯤ ꯃꯆꯥ ꯏꯁꯣꯔꯒꯤ ꯃꯆꯥꯁꯤꯡꯗꯤ ꯑꯗꯨꯃꯥꯏ ꯇꯧꯒꯗꯕꯅꯦ ꯃꯊꯧꯅꯦ ꯀꯩꯅꯣ ꯕꯥꯏꯕꯜꯗꯤ ꯆꯠꯄ ꯃꯐꯝ ꯈꯨꯗꯤꯡ ꯄꯨꯒꯗꯕꯅꯦ
ꯍꯥ ꯑꯩ ꯁꯨꯃꯥꯏꯅ ꯄꯥꯔꯒ ꯄ꯭ꯔꯦꯌꯔ ꯇꯧꯔꯒ ꯆꯠꯄ ꯈꯨꯗꯤꯡ ꯀꯦꯝꯇꯧꯗꯦ ꯅꯨꯡꯉꯥꯏ ꯅꯨꯡꯉꯥꯏꯅ
ꯍꯣꯏ ꯍꯣꯏ ꯑꯩꯈꯣꯏ ꯊꯕꯛꯁꯨ ꯎꯝ ꯃꯥꯏ ꯄꯥꯛꯄꯅꯤ
ꯃꯥꯏ ꯄꯥꯛꯑ ꯑꯁꯦꯡꯕꯅꯤ ꯑꯩꯗꯤ ꯑꯗꯨꯝ ꯇꯧꯋꯦꯕ
ꯎꯝ꯫ ꯍꯩꯅꯦ
ꯅꯪ ꯊꯥꯗꯤ ꯊꯥꯖꯕ꯭ꯔꯣ ꯊꯥꯖꯔꯝꯔꯩꯗ
ꯑꯗꯨꯃꯥꯏ ꯇꯧꯔꯗꯤ ꯐꯔꯦ ꯇꯧꯔꯝꯗ꯭ꯔꯥꯗꯨꯁꯨ ꯇꯧꯔꯣ
ꯑꯥ
ꯑꯐꯕ ꯑꯐꯕ ꯑꯦꯗꯚꯥꯏꯁꯤ ꯄꯤꯅꯁꯤꯅꯦ ꯀꯣ
ꯑ ꯆꯨꯝꯃꯦ
ꯐꯠꯇꯕ ꯃꯈꯩꯗꯨ ꯍꯨꯟꯗꯣꯛꯑꯒ ꯑꯐꯕꯗꯣ ꯂꯧꯅꯁꯦ
ꯑꯥ
ꯅꯪ ꯊꯕꯛꯇꯤ ꯆꯤꯟꯕ꯭ꯔꯣ
ꯆꯥꯛ ꯊꯣꯡꯕ ꯍꯧꯔꯅꯤ ꯑꯃꯨꯛ
ꯑꯆꯥ ꯀꯩ ꯅꯪ ꯆꯥꯛ ꯊꯣꯡꯗꯣꯏ ꯅꯪ ꯅꯪꯅ ꯅꯪ ꯇꯣꯟ ꯇꯥꯒꯦ
ꯍꯣꯏꯆ ꯌꯞꯁ ꯑꯈꯣꯏꯗꯤ ꯃꯤ ꯌꯥꯝꯕꯒꯤ ꯃꯤ ꯌꯥꯝꯕꯒꯤ ꯉꯟꯅ ꯊꯣꯡꯗ꯭ꯔꯗꯤ ꯌꯥꯗꯦꯕ ꯃꯤ ꯅꯤꯄꯥꯥꯟ ꯃꯥꯄꯟꯅꯅꯦꯕ ꯑꯩꯈꯣꯏꯗꯣ
ꯎꯝ ꯒ꯭ꯌꯥꯁꯇ ꯊꯣꯡꯒꯦꯔꯣ
ꯎꯝ
ꯀꯣꯀꯔ ꯗꯤ ꯀꯦꯖꯤ ꯑꯅꯤ ꯑꯍꯨꯝ ꯑꯅꯤ ꯆꯝ
ꯑꯗꯨ ꯑꯗꯨ ꯊꯣꯡꯗ꯭ꯔꯗꯤ ꯀꯨꯀꯔ ꯑꯃꯅ ꯀꯣꯟꯅꯗ꯭ꯔꯦꯕ
ꯑꯗꯨ ꯑꯣꯏꯔꯝꯅꯤ ꯅꯨꯄꯥ ꯌꯥꯎꯔꯗꯤꯀꯣ
ꯎꯝ ꯅꯨꯄꯥ ꯅꯨꯄꯥ ꯑꯅꯤ ꯑꯍꯨꯝ ꯃꯔꯤꯅꯦꯕ ꯅꯨꯄꯥꯗꯣ
ꯎꯝ ꯅꯨꯄꯥꯗꯤ ꯈꯔꯗꯤ ꯆꯥꯕꯅꯦꯕ
ꯎꯝ ꯅꯨꯄꯤꯒꯤ ꯁꯔꯨꯛ ꯑꯅꯤꯅꯦꯕ ꯅꯨꯄꯥ ꯆꯥꯏꯖꯦ
ꯑꯗꯨꯝ ꯑꯣꯏꯔꯝꯅꯤ ꯅꯨꯄꯥꯗꯤ ꯍꯥꯏꯗꯤ ꯃꯣꯏꯗꯤ ꯊꯕꯛꯁꯨ
ꯁꯔꯨꯛ ꯑꯅꯤ ꯆꯥꯕꯩ ꯃꯣꯏꯁꯨ ꯈꯔ ꯀꯜꯂꯤꯅꯤ ꯀꯩꯅꯣ ꯅꯨꯄꯤꯗꯒꯤ
ꯑꯗꯨꯝꯅꯦꯕ ꯅꯨꯄꯤ ꯑꯅꯤ ꯑꯍꯨꯝ ꯊꯥꯡꯉꯨ ꯍꯥꯏꯗꯤ ꯃꯣꯏꯗꯤ ꯉꯝꯅꯦꯕ
ꯍꯣꯏ ꯒꯦ ꯒ꯭ꯌꯥꯁ ꯁꯤꯂꯤꯟꯗꯔ ꯊꯥꯡꯕ ꯉꯝꯗ꯭ꯔꯁꯨ ꯅꯨꯄꯤꯗꯤ ꯊꯥꯡꯕ ꯉꯝꯅꯤꯕ
ꯒ꯭ꯌꯥꯁ ꯁꯤꯂꯤꯟꯗꯔꯗꯤ ꯏ ꯂꯥꯏ ꯂꯥꯏꯗ
ꯏꯁ ꯏꯔꯥꯏꯔꯥꯏꯗꯦꯗ ꯂꯩꯕꯗꯤ ꯃ ꯅꯨꯡꯁꯤꯠ ꯌꯥꯎꯕꯗꯤ ꯌꯥꯝ ꯂꯨꯝꯕꯅꯤꯗ
ꯂꯨꯝꯃꯁꯨ ꯊꯥꯡꯉꯄꯗꯤ ꯉꯝꯃꯤ ꯀꯩꯅꯣ
ꯏꯁ ꯆꯦꯡꯕꯣꯔꯥ ꯑꯃ ꯊꯥꯡꯒꯠꯄ ꯉꯝꯕ꯭ꯔꯣ ꯅꯪ
ꯃꯊꯛꯇ ꯂꯩꯔ ꯄꯨꯕꯗꯤ ꯉꯝꯃꯦ ꯑꯗꯨ ꯊꯥꯡ ꯊꯥꯡ ꯉꯝꯃꯨ ꯉꯝꯃꯤ ꯀꯩꯅꯣ
ꯍꯥꯏ ꯏꯁ ꯊꯥꯖꯈꯤꯗ꯭ꯔꯦꯗ ꯆꯦꯡꯕꯣꯔꯥꯅ ꯂꯨꯝꯃꯝꯅꯤ ꯅꯪꯉꯣꯟꯗꯒꯤ
ꯑꯣꯏ ꯑꯩꯗꯤ ꯁꯤꯛꯁꯇꯤꯅꯤ ꯃꯥꯗꯤ ꯐꯤꯐꯇꯤꯅꯤ ꯑꯩ ꯑꯩꯅ ꯈꯔ ꯍꯦꯜꯂꯦ
ꯑꯦꯑꯦ ꯑꯗꯨꯗꯤ ꯀꯦꯖꯤ ꯇꯔꯥ ꯍꯦꯜꯂꯦꯅꯦ ꯅꯪꯅ
ꯎꯝ
ꯑꯗꯨ ꯑꯣꯏꯁꯨ ꯂꯨꯝꯃꯤꯗ
ꯂꯨꯝꯃꯦ ꯑꯗꯨ ꯂꯨꯝꯃꯦ
ꯆꯍꯤ ꯁꯍꯤ ꯍꯥꯏꯌꯦ ꯀꯦꯖꯤ ꯇꯔꯥ ꯀꯨꯟ ꯍꯧꯗꯤ ꯌꯥꯔꯦ ꯋꯥꯔꯦ
ꯁꯤ ꯅꯨꯡꯊꯪ ꯀꯦꯖꯤ ꯃꯉꯥꯒꯤꯗꯣ ꯂꯨꯝꯕꯅꯤꯀꯣ ꯑꯗꯨ ꯅꯪ ꯅꯨꯡ ꯊꯨꯒꯥꯏꯕ ꯉꯕ꯭ꯔꯣ
ꯑ ꯑꯗꯨ ꯑꯣꯏꯔꯁꯨ ꯍꯦꯁ
ꯑꯦ ꯄꯥꯏ ꯑꯦ ꯉꯝꯗꯦ ꯍꯨꯟꯊꯣꯛꯑꯝꯗꯣꯏ ꯃꯥꯜꯂꯦꯕ
ꯑꯩꯗꯤ ꯋꯥꯔꯦ ꯑꯗꯨꯝ ꯍꯨꯗꯣꯛꯑꯒ ꯆꯠꯄꯤ
ꯎꯝ
ꯀꯅꯥꯅ ꯉꯝꯗꯣꯏꯅꯣꯅ
ꯅꯨꯄꯤꯗꯤ ꯗꯤꯀꯣꯔꯤꯁꯟꯅꯤꯗ ꯑꯁꯦꯡꯕ ꯍꯥꯏꯗꯤ
ꯍꯣꯏ ꯅꯨꯄꯥꯒꯤ ꯄꯨꯛꯅꯤꯡ ꯊꯧꯒꯠꯅꯕ ꯏꯟꯇ꯭ꯔꯦꯁ ꯂꯩꯅꯕ ꯕꯤꯠ ꯍꯥꯥꯞꯄꯒꯤꯀꯣ
ꯑ
ꯑꯗꯨꯗꯤ ꯅꯨꯄꯥꯁꯨ ꯍꯦꯟꯅ ꯍꯦꯟꯅ ꯀꯟꯒꯅꯤꯗꯅ ꯅꯨꯄꯤ ꯂꯩꯕꯒꯤ ꯅꯠꯇ꯭ꯔꯣ ꯅꯨꯄꯤ ꯂꯩꯕꯒꯤ ꯊꯕꯛ ꯇꯧꯅꯤꯡꯉꯤꯅꯤ ꯅꯠꯇ꯭ꯔꯣ
ꯑ ꯅꯨꯄꯤꯁꯦ ꯇꯧ ꯉꯝꯃꯤꯅꯤ ꯂꯣꯏꯅ ꯑ
ꯊꯤ
ꯌꯥꯏꯌꯦꯅꯦ
ꯆꯂꯣꯃꯣ ꯑꯦ ꯆꯣꯂꯣꯃꯣꯟ ꯍꯥꯏꯅꯦ ꯀꯔꯤ ꯕꯤꯠ ꯁꯣꯂꯣ ꯃꯣ ꯍꯥꯏꯔꯤ
ꯁꯣꯜꯂꯣꯃꯣꯟꯁꯦ ꯅꯩꯕꯅꯤ ꯅꯨꯄꯤ ꯌꯥꯝ ꯂꯧꯕꯅꯤ
ꯅꯨꯄꯤꯒꯤ ꯅꯨꯄꯤꯒꯤ ꯇꯧꯕ ꯉꯝꯕ ꯒꯨꯟ ꯍꯥꯏ ꯑꯗꯨꯕꯨ
ꯅꯤꯡꯊꯧ ꯄꯥꯎ ꯅꯤꯡꯊꯧꯄꯥꯎ ꯇꯨꯔꯤꯗꯨꯗꯤ ꯅꯨꯄꯤ ꯃꯃꯥꯡꯗ ꯑꯗꯨꯏꯅꯦꯕ ꯅꯨꯄꯤ ꯃꯌꯥꯝ ꯂꯧꯔꯤꯗꯣ
ꯑ
ꯗꯤꯂꯥꯏ ꯂꯥꯅ ꯉꯝꯗꯕ ꯃꯤ ꯂꯩꯇꯦ ꯁꯦꯝꯁꯟꯐꯧ ꯇꯣꯏꯗꯨꯗꯤ
ꯨꯗꯨꯒꯤꯅꯦ
ꯅꯣꯏꯗꯤ ꯅꯣꯏꯗꯤ ꯑꯗꯨꯝ ꯇꯨꯔꯅꯤ ꯃꯈꯥꯗ
ꯑꯩꯗꯤ ꯆꯦꯟꯗꯧꯅꯦ ꯖꯣꯁꯦꯐꯒꯨꯝꯅ
ꯆꯦꯁ
ꯅꯪꯒꯤꯅꯦꯅꯦ ꯏꯁꯤ ꯅꯨꯄꯤꯁꯦ ꯅꯪꯒꯤꯅꯦꯀꯣ ꯅꯪ ꯏꯁꯣꯔꯅ ꯇꯝꯈ꯭ꯔꯗꯤ ꯅꯪ ꯑꯗꯨꯝ ꯇꯨꯔꯅꯤ ꯎ ꯄꯥꯏ ꯂꯩꯇꯦ
ꯎꯝ ꯄꯥꯏ ꯂꯩꯇꯦ ꯈꯪꯗꯏꯅꯦ ꯅꯨꯄꯤꯁꯨ ꯃꯤꯅꯤ
ꯃꯤ ꯅꯠꯇꯦ ꯍꯥꯏꯕꯁꯨ ꯌꯥꯗꯒꯨꯝ ꯇꯥꯎ
ꯎꯝ ꯅꯨꯄꯤꯁꯤ ꯌꯥꯝ ꯀꯥꯟꯅꯕꯅꯤꯗ
ꯅꯨꯄꯤ ꯂꯩꯕꯤ ꯅꯪꯁꯨ ꯂꯩꯔꯤꯅꯤ
ꯑ ꯃꯥꯅꯦ
ꯅꯨꯄꯤ ꯗꯥꯔꯀꯥ ꯇꯥꯗꯦ ꯍꯥꯏꯕꯁꯨ ꯌꯥꯗꯦ
ꯌꯥꯗꯤ
ꯅꯨꯄꯤꯁꯦ ꯌꯥꯝ ꯃꯔꯨ ꯂꯩꯕꯅꯤꯅꯦ ꯑꯃꯔꯣꯝꯗ ꯍꯥꯏꯔꯗꯤ ꯍꯣꯏ ꯅꯨꯄꯤꯒꯤ ꯁꯄꯣꯔꯠ ꯌꯥꯗ ꯌꯥꯎꯗ꯭ꯔꯗꯤ ꯅꯨꯄꯥꯁꯨ ꯇꯧꯕ ꯉꯝꯗꯦꯕ
ꯉꯝꯗꯦ
ꯑꯦꯗꯚꯥꯏꯁ ꯑꯦꯗꯚꯥꯏꯁ ꯑꯃꯗꯤ ꯆꯪꯉꯦꯕ ꯌꯨꯝꯗ ꯍꯥꯏꯕꯗꯤ ꯃꯥꯏ ꯅꯨ ꯄꯤꯅ ꯃꯥꯏ ꯅꯨꯄꯥꯗ ꯑꯦꯗꯚꯥꯏꯁ ꯄꯤꯔꯗꯤ ꯃꯥꯅ ꯊꯕꯛ ꯑꯣꯏꯅ ꯅꯨꯄꯥꯅ ꯑꯣꯏꯅ ꯊꯕꯛ ꯑꯣꯏꯅ ꯄꯥꯡꯊꯣꯛꯄ ꯅꯨꯄꯤꯅ ꯑꯣꯏꯅ ꯑꯦꯗꯚꯥꯏꯁꯇꯨꯗ ꯑꯣꯏ ꯑꯣꯏꯕ
ꯑꯥ ꯅꯨꯄꯤꯗꯤ ꯑꯩꯈꯣꯏꯅ ꯑꯦ ꯚꯥꯏ ꯄꯤꯁꯨ ꯉꯝꯗꯦꯕ
ꯑ ꯅꯨꯄꯤꯗꯤ ꯅꯨꯄꯥꯥꯒꯤꯑꯦꯗꯕꯥꯢꯁ ꯗꯔꯒꯥꯔ ꯇꯥꯗꯦ
ꯗꯔꯀꯥꯔ ꯇꯥꯗꯦ ꯎꯝ
ꯆꯨꯝꯃꯦꯅ ꯇꯧꯅꯤꯕ ꯅꯨꯄꯤꯗꯤ
ꯎ
ꯇꯨꯒꯤ ꯋꯥꯔꯤꯅꯤꯗ꯫ ꯅꯪ ꯑꯟꯗꯔꯁꯇꯦꯟꯗꯤꯡ ꯂꯩꯅꯔꯗꯤ ꯑꯗꯨꯝ ꯅꯨꯡꯉꯥꯏꯕꯈꯛ ꯇꯨꯅꯤꯗ꯫
ꯑꯗꯨꯅꯦ ꯅꯥꯔꯁ ꯇꯦꯜꯅꯤꯡꯅ ꯃꯔꯨ ꯑꯣꯢ꯫
ꯂꯩꯃꯤꯟꯅꯕ ꯍꯥꯢꯁꯦ ꯑꯟꯗꯔꯁꯇꯦꯟꯗꯤꯡꯅ ꯃꯔꯨꯅꯤ꯫
ꯎꯝ
ꯑꯃꯒꯤ ꯄꯨꯛꯅꯤꯡ ꯈꯪꯕꯤꯕ꯫
ꯂꯩꯃꯤꯟꯅꯔꯗꯤ ꯃꯔꯣꯟ ꯊꯣꯛꯇ꯭ꯔꯁꯨ ꯑꯦꯛꯇꯤꯡꯅ ꯑꯦꯟꯗꯔꯁꯇꯦꯟꯗꯤꯡ ꯇꯥꯏꯁꯤꯗꯤ꯫
ꯍꯣꯏ ꯂꯩꯃꯤꯟꯅꯔꯗꯤ ꯑꯗꯨꯝ ꯅꯨꯡꯁꯤꯅꯔꯛꯄꯅꯤꯗ꯫ ꯍꯦꯟꯅꯁꯨ ꯈꯪꯅꯔꯛꯄꯅꯦꯗ꯫ ꯅꯪꯕꯨ ꯅꯪ ꯁꯤꯔꯗꯤ ꯅꯣꯛꯄꯖꯨ ꯐꯖꯩ ꯀꯞꯄꯖꯨ ꯐꯖꯩ꯫
ꯌꯥ ꯌꯥ
ꯀ꯭ꯂꯥꯁ ꯏꯂꯕꯦꯟ ꯂꯣ ꯇ꯭ꯋꯦꯜꯒꯤꯔꯣ ꯑꯗꯨ ꯁꯤꯂꯦꯕꯁꯇꯣ ꯀꯥꯎꯈ꯭ꯔꯦꯅꯦ꯫ ꯎꯝ ꯀꯔꯤ ꯂꯥꯞ ꯑꯈ꯭ꯔꯣꯁ ꯗ ꯁꯣꯜ ꯗꯦꯖꯥꯔꯠꯀꯤꯗꯨ ꯋꯥꯔꯤꯗꯨꯅꯦꯕ ꯃ ꯑꯗꯨ ꯃꯦꯗꯥꯝꯅ ꯇꯥꯛꯏꯗꯣ ꯅꯣꯛꯄꯁꯨ ꯐꯖꯩ ꯀꯞꯄꯁꯨ ꯐꯖꯩ
ꯑꯗꯨꯖꯤꯡꯗꯣ ꯑꯦꯂꯚꯦꯟꯒꯤꯔ ꯇꯨꯋꯦꯜꯒꯤꯗꯣ ꯑꯩꯁꯨ ꯊꯦꯡꯅꯈ꯭ꯔꯦ꯫
ꯀꯥꯎꯒ꯭ꯔꯦ ꯑꯦꯂꯚꯦꯟꯒꯤꯔ ꯇꯨꯋꯦꯜꯕꯒꯤꯔ ꯀꯥꯎꯒ꯭ꯔꯦ ꯑꯅꯤ ꯑꯁꯤ ꯑꯅꯤ ꯃꯔꯛꯇꯗꯤ ꯑꯣꯏꯒꯤ ꯏꯪꯂꯤꯁꯀꯤꯗꯤ ꯂꯞ ꯁ꯭ꯇꯣꯔꯤ ꯈꯔ ꯌꯥꯝꯃꯦꯗꯅ ꯏꯪꯂꯤꯁ ꯆꯦꯞꯇꯔꯗꯣ꯫
ꯑꯥ
ꯐꯇꯤꯃꯥ ꯑꯩꯈꯣꯏꯒꯤꯗꯣ ꯑꯗꯨꯒꯤꯅꯦꯕ ꯑꯈꯣꯏ ꯑꯈꯣꯏꯒꯤ ꯔꯦꯟꯁ ꯁꯦꯀꯦꯟꯗꯔꯤ ꯀꯥꯔꯤꯉꯩ ꯃꯇꯝꯗꯀꯣ ꯏꯪꯂꯤꯁ ꯀ꯭ꯂꯥꯁ ꯇꯤ ꯃꯤ ꯐꯨꯜ ꯐꯨꯜ ꯂꯥꯛꯀꯅꯤꯕ꯫
ꯅꯪ ꯀꯩ ꯁ꯭ꯀꯨꯜ ꯀꯥꯒꯦ ꯑꯦꯂꯕꯦꯟ ꯇꯨꯋꯦꯜꯕ꯫
ꯏ ꯀꯦꯗ
ꯑꯥ
ꯏꯪꯂꯤꯁ ꯀ꯭ꯂꯥꯁꯇ ꯈꯛꯇꯅꯦ ꯐꯨꯜ ꯐꯨꯜ ꯀꯥꯗꯣꯏꯁꯦ ꯃꯤ꯫ ꯁ꯭ꯇꯨꯗꯦꯟꯒꯩꯗꯣ꯫ ꯑꯇꯣꯞꯄ ꯁꯕꯖꯦꯛ ꯐꯤꯖꯤꯛꯁ ꯕꯥꯏꯌꯣ ꯀꯦꯃꯤꯁꯇ꯭ꯔꯤ ꯊꯣꯛꯑꯗꯤ ꯑꯗꯨꯝ ꯇꯪꯈꯥꯏꯗꯤ ꯂꯥꯛꯑꯔꯣꯏ꯫
ꯍꯥ
ꯕꯪ ꯗꯧꯒ꯭ꯔꯅꯤ ꯃꯤ ꯇꯣꯞꯄ꯫ ꯑꯩꯈꯣꯏ ꯀ꯭ꯂꯥꯁ ꯑꯩꯈꯣꯏ ꯁꯦꯛꯁꯟꯗꯣ ꯃꯤ ꯆꯥꯝꯃꯅꯦꯕ꯫
ꯑꯝ
ꯑꯩꯈꯣꯏ ꯁꯦꯛꯁꯟꯗꯤ ꯌꯥꯝꯃꯦꯕ ꯃꯤ꯫ ꯇꯪꯈꯥꯏꯗꯤ ꯂꯥꯛꯑꯔꯣꯏ ꯑꯇꯣꯞꯄ ꯐꯤꯖꯤꯛꯁꯒꯨꯝꯕ ꯊꯣꯛꯑꯗꯤ ꯂꯥꯛꯑꯔꯣꯏ꯫ ꯏꯪꯂꯤꯁꯇꯗꯤ ꯑꯝ ꯀ꯭ꯂꯥꯁ ꯔꯨꯝ ꯐꯝꯐꯝ ꯂꯩꯇꯕꯅꯦ ꯈꯔ
ꯑ ꯏꯪꯂꯤꯁꯇꯤ ꯈꯔ ꯅꯨꯡꯉꯥꯢꯌꯦꯗ ꯑꯩꯗꯤ ꯕꯣꯔꯤꯡ ꯆꯨꯝꯃꯦꯕ ꯅꯠꯇ꯭ꯔꯣ ꯑ
ꯏꯪꯂꯤꯁ ꯀ ꯑꯜꯇꯤꯗꯤ ꯅꯨꯡꯉꯥꯏꯗ꯫
ꯑꯜꯇꯤꯗꯤ ꯅꯨꯡꯉꯥꯏ ꯎꯝ ꯀ꯭ꯂꯥꯁꯁꯨ ꯅꯨꯡꯉꯥꯏ꯫ ꯑꯜꯇꯤ ꯀ꯭ꯂꯥꯁ ꯂꯧꯔꯗꯤ ꯅꯣꯛꯅꯤꯡꯕꯅꯦ꯫
ꯍꯣꯏ ꯑꯣꯖꯥ ꯑꯣꯖꯥꯒꯤ ꯑꯣꯖꯥꯒꯤꯁꯨ ꯄꯣꯂꯦꯗ ꯀꯣ ꯎꯝ ꯀꯔꯤ ꯂꯥꯏꯔꯤꯛ ꯇꯥꯛꯄ ꯏꯁ꯭ꯇꯥꯜꯗꯣ
ꯎꯝ
ꯑꯣꯖꯥꯒꯤ ꯃꯇꯨꯡꯁꯨ ꯄꯣꯜꯂꯦꯕ ꯁꯞꯖꯦꯛꯇꯨ ꯅꯨꯡꯉꯥꯢ ꯅꯨꯡꯉꯥꯏꯁꯤꯔꯥ ꯅꯨꯡꯉꯥꯏꯔꯣꯏꯁꯤꯔꯥ ꯍꯥꯏꯕꯗꯣ
ꯑꯣ ꯃꯥꯅꯦ ꯑꯣꯖꯥ ꯐꯔꯗꯤ ꯏꯅꯨꯡ ꯅꯨꯡꯉꯥꯢꯗ
ꯎꯝ ꯃꯣꯏꯒꯤ ꯇꯥꯛꯄ ꯁꯇꯥꯢꯜꯗꯨꯅꯁꯨ ꯂꯩꯌꯦꯕ ꯍꯥꯏꯕꯗꯤ ꯑꯩꯈꯣꯏꯅ ꯏꯁꯇꯨꯗꯦꯟꯈꯩꯅ ꯀꯦꯆꯞ ꯇꯧꯕ ꯅꯨꯡꯉꯥꯏꯕ ꯑꯣꯖꯥ ꯈꯨꯇꯥꯛꯇꯣ ꯑꯗꯨꯁꯨ ꯂꯩꯕ ꯑꯣꯖꯥ ꯈꯔꯗꯤ ꯍꯩꯔꯁꯨ ꯇꯥꯛꯄ ꯍꯩꯗꯕ ꯃꯤꯁꯨ ꯂꯩꯗꯅ
ꯂꯩꯌꯦ
ꯃꯥꯒꯤ ꯍꯩꯔꯁꯨ ꯀꯔꯤ ꯁ꯭ꯇꯨꯗꯦꯟꯅ ꯈꯪꯅꯕ ꯒ꯭ꯌꯥꯟ ꯇꯥꯅꯕ ꯍꯥꯏꯕ ꯍꯩꯇꯕ ꯃꯤꯁꯨ ꯌꯥꯎꯋꯦꯕ ꯑꯣꯖꯥ ꯍꯣꯢꯗꯣ ꯎꯗꯨꯒꯨꯝꯗꯤ ꯅꯨꯡꯉꯥꯏꯇꯦꯗ
ꯅꯨꯡꯉꯥꯏꯇꯦ ꯑꯣꯖꯥ ꯐꯥꯔꯗꯤ ꯗꯨꯝ ꯅꯨꯡꯉꯥꯏ ꯑꯣꯖꯥ ꯑꯁ ꯃꯦꯠꯁ ꯑꯣꯖꯥ ꯑꯦꯂꯚꯦꯟ ꯇ꯭ꯋꯦꯜꯕꯇꯤ ꯅꯨꯡꯉꯥꯏꯇꯦ ꯏꯁ ꯀꯥꯢꯗꯩ ꯍꯩꯇꯗꯤ ꯀꯩꯒꯤ ꯁ꯭ꯀꯨꯜ ꯀꯥꯔꯤꯅꯣꯕ ꯑꯗꯨ